ꯍꯜꯂꯣ
ꯆꯥꯕ꯭ꯔꯣ
ꯍꯜꯂꯣ ꯍꯜꯂꯣ
ꯇꯥꯕ꯭ꯔꯣ
ꯇꯥꯏ ꯅꯪꯒꯤ ꯃꯈꯣꯟ ꯌꯥꯝ ꯅꯦꯝꯃꯦꯅꯦꯕ ꯚꯥꯏ ꯀꯩ ꯇꯧꯕ꯭ꯔꯣ
ꯍ‌ꯣꯏꯅꯦ ꯁꯤ ꯐꯣꯟꯗꯣ ꯇꯧꯔꯤꯝꯅꯤꯝꯃꯦ ꯍꯥꯏꯌꯦ ꯃꯤꯅꯁꯨ ꯇꯌꯦ ꯇꯥꯗꯕ꯭ꯔꯥ ꯅꯪꯗ‌ꯦ
ꯑꯁ ꯅꯪꯒꯤ ꯃꯈꯣꯟꯗꯤ ꯁꯨꯛꯇꯥ ꯇꯥꯗ꯭ꯔꯦ ꯁꯤꯗꯤ
ꯇꯥꯔꯕꯣ ꯍꯧꯖꯤꯛꯇꯤ
ꯇꯥꯗꯤ ꯇꯥꯏꯗꯣ ꯑꯁ ꯃꯈꯣꯟꯗꯣ ꯌꯥꯝ ꯄꯤꯛꯀꯦ ꯕꯥꯏꯕꯣ
ꯄꯤꯛꯄ꯭ꯔꯥ ꯃꯨꯛꯁ‌ꯣ
ꯀ꯭ꯔꯤꯒꯤꯔꯣ ꯁꯤꯕ‌ꯣ
ꯑꯃꯨꯛꯀ ꯄꯤꯛꯄ꯭ꯔꯥ
ꯑꯩꯒꯤꯗꯤ ꯅꯣꯡꯃ꯭ꯔꯣ
ꯑꯩꯗꯤ ꯅꯣꯔꯃꯦꯜꯅꯤ
ꯎꯝ ꯍꯝ ꯈꯪꯗ꯭ꯔꯦ ꯑꯩ ꯑꯦꯌꯔꯄꯤꯁ ꯑꯃ ꯊꯤꯟꯖꯤꯟꯒꯦ ꯑꯗꯨꯒ ꯌꯦꯡꯒꯦ ꯐꯨꯠꯕ‌ꯣꯜ ꯐꯨꯠꯕꯣꯜ ꯌꯦꯡꯕ꯭ꯔꯣ ꯅꯪꯕꯣ
ꯄꯨꯡ ꯃꯔꯤ ꯃꯈꯥꯏ ꯌꯦꯡꯒꯅꯤ
ꯌꯦꯡꯕ꯭ꯔꯣ
ꯃꯔꯤ ꯃꯈꯥꯏ ꯌꯦꯡꯉꯅꯤ ꯃꯔꯤ ꯃꯈꯥꯏꯒꯤꯀꯣ
ꯥꯚꯥꯏ ꯅꯪ ꯌꯦꯡ ꯃꯈꯣꯡ ꯁꯨꯡꯆꯥ ꯆꯥꯗ꯭ꯔꯦ ꯚꯥꯏ
ꯑꯩ ꯃꯔꯤ ꯃꯈꯥꯏꯒꯤ ꯌꯦꯡꯉꯅꯦꯕ
ꯀꯔꯤꯒꯤꯔꯣ ꯅꯪ ꯑꯦꯔ ꯄꯤꯁ ꯁꯨꯝ ꯍꯥꯞꯄ꯭ꯔꯣ
ꯍꯥꯞꯇꯦ
ꯑꯛꯇꯧꯁꯤꯗꯤ ꯑꯣꯏꯁꯨꯄꯗ
ꯈꯪꯗ꯭ꯔꯦ ꯑꯗꯨꯗꯤ
ꯑꯩꯒꯤꯗꯤ ꯁꯦꯡꯅ ꯇꯥꯕ꯭ꯔꯣ
ꯅꯪꯒꯤꯁꯨ ꯁꯤꯡꯅ ꯇꯥꯗꯦ
ꯑꯁ
ꯑ ꯐꯥꯕ꯭ꯅꯦ
ꯉꯥꯏꯈꯣ ꯉꯥꯏꯈꯣ ꯑꯗꯨꯗꯤ ꯑꯃꯔꯛ ꯄꯥꯏꯌꯨ
ꯅꯪ ꯀꯩꯅꯣ ꯇꯧꯀꯩ
ꯅꯪ ꯑꯦꯔꯄꯦꯁ ꯂꯧꯊꯣꯛꯑꯣ ꯇꯥꯔꯕꯣ
ꯇꯥꯗꯔꯤꯅꯦ ꯍꯧꯖꯤꯛꯁꯨ ꯇꯥꯕꯗꯤ ꯇꯥꯏ ꯑꯗꯨꯕꯨ
ꯇꯥꯔꯕꯣ ꯍꯧꯖꯤꯛꯇꯤ ꯇꯥꯔꯕꯣ
ꯈꯔꯗꯤ ꯁꯦꯡꯕ ꯍꯧꯔꯦꯗ ꯅ ꯇꯧꯔꯣ
ꯑꯦꯔꯄꯤꯁ ꯂꯧꯊꯣꯛꯑꯣ ꯅꯪ
ꯃꯗꯤ ꯄꯩꯁ ꯊꯣꯛꯄꯅ ꯐꯗꯤ ꯐꯩꯅ
ꯅꯪꯒꯤ ꯃꯈꯣꯟꯗꯣ ꯁꯦꯡꯗꯕꯩꯔ ꯑꯦꯔꯄꯤꯁ ꯍꯥꯞꯄꯗꯤ
ꯑꯩ ꯃꯈꯣꯟ ꯁꯦꯡꯗ꯭ꯔꯕ ꯑꯩꯒꯤꯁꯨ
ꯎꯝ
ꯍꯧꯖꯤꯛꯇꯦ
ꯍꯧꯖꯤꯛꯇꯤ ꯁꯦꯡꯉꯦ
ꯍꯧꯖꯤꯛꯄꯨ ꯌꯥꯔꯕꯣ
ꯑꯔꯦ ꯌꯥꯔꯦ
ꯎꯂꯩ ꯀꯅꯥꯒꯤ
ꯍꯥ ꯆꯔꯤ
ꯃꯈꯣꯟ ꯊꯣꯛꯄꯩ ꯇꯥꯗꯣ
ꯑꯁ ꯌꯥꯝ ꯅꯦꯝꯅ ꯇꯥꯏꯌꯦ
ꯅꯪꯗꯤ ꯅꯦꯝꯅ ꯇꯥꯏ ꯅꯦꯝꯅ ꯇꯥꯏ ꯍꯥꯏꯕꯁ ꯄꯨꯔꯥ ꯂꯣꯏꯁꯨꯝ ꯍꯥꯏ ꯂꯣꯏ ꯆꯨꯔꯂꯝꯗꯒꯤ ꯏꯁꯇꯦꯞ ꯑꯃ ꯀꯥꯔꯒ ꯇꯥꯕꯅꯦꯕ
ꯎꯝ ꯍꯧꯖꯤꯛꯇꯤ ꯌꯥꯔꯦ
ꯑꯩꯗꯤ ꯅꯪꯅ ꯐꯖꯅ ꯅꯪꯅ ꯉꯥꯡꯕꯗꯣ ꯐꯖꯅ ꯇꯥꯗꯦ
ꯑꯩꯗꯤ ꯇꯥꯔꯦ ꯍꯧꯖꯤꯛ ꯅꯤꯡꯒꯤꯗꯤ ꯑꯩꯒꯤꯗꯤ ꯇꯥꯗꯕ꯭ꯔꯥ
ꯇꯥꯕꯨꯗꯤ ꯇꯥꯏ ꯑꯗꯣ ꯍ ꯌꯥ ꯑꯗꯨꯣ ꯏꯁꯄꯤꯀꯔ ꯑꯃꯅ ꯀꯝ ꯀꯩꯅꯣ ꯕꯟ ꯇꯧꯅꯣ ꯍꯥꯏꯗ ꯃꯣ ꯐꯣꯟ ꯑꯣꯏ ꯀꯩꯅ
ꯎꯝ
ꯐꯨꯠꯕꯣꯜꯁꯤ
ꯁ
ꯏꯅꯥꯎꯅ ꯁꯄꯣꯔꯠ ꯇꯧꯕꯤꯔꯣ
ꯄꯨꯡ ꯀꯌꯥꯒꯤꯔꯣ
ꯍꯧꯖꯤꯛ ꯐꯥꯎꯒꯤꯗꯨꯗꯤ ꯃꯤꯅꯤꯠ ꯑꯦꯠ ꯃꯤꯅꯤꯠꯁ ꯑꯣꯏꯔꯦ
ꯑ ꯁ꯭ꯄꯦꯟꯅ ꯉꯝꯁꯅꯨꯗ
ꯂꯧꯁꯤꯟꯕ ꯉꯝꯗꯕ
ꯁ꯭ꯄꯦꯟꯅ ꯉꯝꯁꯅꯨꯕ ꯇꯥꯏꯌꯦ
ꯌꯥꯗꯤ ꯌꯥꯗꯦꯕ ꯀꯣꯟꯗꯨꯗꯤ ꯚꯥꯏ ꯍꯥꯏꯗꯤ
ꯑꯁ ꯅꯪꯒꯤ ꯃꯈꯣꯟ ꯑꯃꯥꯁꯨ ꯇꯥꯗ꯭ꯔꯦ
ꯇꯥꯕ꯭ꯔꯥ ꯑꯩꯒꯤ
ꯇꯥꯗ꯭ꯔꯦ ꯏꯌꯔꯄꯤꯁ ꯂꯧꯊꯣꯛꯑꯣ ꯏꯌꯔꯄꯤꯁ
ꯕꯤꯁ ꯂꯧꯊꯣꯛꯈ꯭ꯔꯗꯤ ꯑꯃꯨꯛꯀ ꯇꯥꯔꯔꯣꯏ ꯇꯨ ꯌꯥꯔꯣꯏ ꯁꯤꯁꯦ ꯇꯥꯕ꯭ꯔꯣ
ꯇꯥꯔꯕꯣ ꯑ ꯇꯥꯔꯦ ꯇꯥꯔꯦ ꯐꯖꯟ ꯇꯥꯔꯦ
ꯑꯣ ꯅꯪꯒꯤꯁꯨ ꯁꯦꯡꯔꯥ ꯑꯩ ꯍꯨꯖꯤꯛꯇꯤ ꯀꯔꯤ ꯇꯧꯕ꯭ꯔꯣ ꯉꯁꯥꯏ
ꯑꯦꯌꯔꯄꯤꯁ ꯍꯥꯞꯄꯩꯅꯦꯕ ꯅꯪꯒꯤꯗꯣ
ꯅꯠꯇꯦ ꯉꯁꯥꯏ ꯑꯩ ꯑꯦꯌꯔꯄꯤꯁ ꯍꯥꯞꯇꯕꯅꯦ ꯅꯪꯒꯤ ꯁꯦꯡꯃꯟꯗꯕꯒꯤ ꯑꯦꯌꯔꯄꯤꯁ ꯍꯥꯞꯄꯅꯦ
ꯑꯣ ꯑꯗꯨꯗꯤ ꯈꯪꯗ꯭ꯔꯦ ꯍꯨꯖꯤꯛꯇꯤ ꯐꯖꯅ ꯁꯦꯡ
ꯑꯩ ꯍꯧꯖꯤꯛꯇꯤ ꯐꯖꯅ ꯁꯦꯡꯉꯦ ꯑꯩ ꯉꯁꯥꯏ ꯐꯥꯁ ꯔꯥꯎꯟ ꯋꯥꯔꯤ ꯁꯥꯥꯕꯗꯣ ꯀꯔꯤꯒꯤꯔꯥ ꯈꯪꯗꯦꯅꯦ ꯁꯨꯛꯇꯥ ꯇꯥꯗꯕꯤ
ꯁ꯭ꯄꯦꯟꯅ ꯉꯝꯕ ꯑꯣꯏꯁꯅꯨꯗ ꯍꯧꯖꯤꯛꯀꯤꯗꯤ
ꯍꯥꯥ
ꯏꯁꯄꯦꯟꯅ ꯉꯝꯁꯅꯨꯕ ꯍꯧꯖꯤꯛꯀꯤ ꯃꯦꯠꯁꯇꯤ
ꯏꯁꯄꯦꯟ ꯄꯦꯟꯅ ꯉꯝꯒꯅꯤꯗ ꯃꯣꯗ꯭ꯔꯤꯛ ꯃꯣꯗ꯭ꯔꯤꯛ ꯈꯣꯏ ꯄꯣꯔꯅꯤ
ꯍꯣꯏ ꯄꯣꯔꯇꯨꯒꯜꯅ ꯉꯝꯃꯅꯤ ꯍꯣꯔꯦꯟꯒꯤꯀꯣ
ꯍꯥ ꯍꯥ ꯍꯥ
ꯍꯣꯔꯦꯟꯒꯤꯗꯤ ꯄꯣꯔꯇꯨꯒꯜꯅ ꯉꯝꯒꯅꯦꯕ
ꯍꯣꯔꯦꯟꯒꯤꯁꯦ ꯄꯣꯔꯇꯨꯒꯜꯒ ꯀꯅꯥ ꯀꯅꯥ ꯁꯅꯥꯒꯗ꯭ꯔꯣ
ꯀ꯭ꯔꯣꯁꯤꯌꯥꯅꯤ ꯃꯣꯗ꯭ꯔꯤꯛ ꯈꯣꯏꯅꯤ
ꯄꯣꯔꯇꯨꯒꯜ ꯀ꯭ꯔꯣꯁꯤꯌꯥꯔꯣ
ꯎꯝ
ꯑꯣ ꯑꯣ ꯑꯗꯣ ꯍꯨꯖꯤꯛ ꯁ꯭ꯄꯦꯟꯒ ꯀꯅꯥꯔꯣ ꯑꯣꯁꯇ꯭ꯔꯤꯌꯥꯒ ꯍꯣꯏꯅꯦ ꯍꯣꯏꯅꯦ ꯍꯣꯏꯅꯦ
ꯅꯪꯗꯤ ꯚꯥꯞ ꯇꯣꯉꯥꯟꯅ ꯆꯠꯂꯤꯕ ꯃꯥꯜꯂꯦꯗ
ꯑꯇꯩ ꯑꯩꯅ ꯈꯟꯕꯁꯦ ꯍꯨꯖꯤꯛ ꯁ꯭ꯄꯦꯟꯒ ꯀ꯭ꯔꯣꯁꯤꯌꯥ ꯁꯅꯩ ꯍꯥꯏꯅ ꯈꯟꯕ
ꯅꯣ
ꯑꯗꯨꯒꯤꯅꯤꯗ ꯈꯪꯗꯦ ꯎꯝ ꯑꯣꯁꯇ꯭ꯔꯤꯌꯥꯁꯦ ꯑꯗꯨꯝ ꯉꯝꯅꯤ ꯉꯝꯃꯦ ꯑꯗꯣ ꯄꯣꯔ ꯑꯥ ꯑꯥꯔꯖꯦꯟꯇꯤꯅꯥꯕꯨ ꯄꯣꯕꯅꯤꯅ ꯄꯣꯔꯇꯨꯒꯜꯕꯨꯁꯨ ꯄꯣꯕ ꯌꯥꯏ
ꯑꯦ ꯄꯣꯒꯅꯤꯗ ꯍꯥꯟꯅꯁꯨ ꯁꯅꯥꯈ꯭ꯔꯕꯅꯤ ꯄꯣꯔꯇꯨꯒꯜꯒ ꯀ꯭ꯔꯣꯁꯤꯌꯥꯁꯤ ꯉꯝꯗꯕꯅꯤ
ꯍꯟꯟꯅꯛꯀꯤꯁꯦ ꯈꯔꯗꯤ ꯇꯣꯉꯥꯟꯕꯅꯤꯀꯣ
ꯍꯟꯗꯛꯁ ꯍꯟꯗꯛ ꯐ꯭ꯔꯟꯁ ꯌꯥꯝ ꯐꯖꯩ ꯍꯥꯏꯌꯦꯅꯦ ꯀꯩ
ꯐ꯭ꯔꯥꯟꯁꯀ ꯑꯥꯔꯖꯦꯟꯇꯤꯅꯥ ꯐꯖꯔꯤꯅ ꯑꯗꯣ ꯐ꯭ꯔꯥꯟꯁ ꯃꯨꯠꯇ ꯆꯠꯂꯛꯑꯦꯗꯅ
ꯎꯝ
ꯏꯁꯄꯦꯟꯁꯨ ꯐꯖꯗꯤ ꯐꯖꯩ ꯑꯗꯣ ꯃꯣꯏꯖꯦ ꯐꯤꯅꯤꯁꯤꯡ ꯂꯩꯇꯕꯒꯤ ꯌꯥꯗ꯭ꯔꯦ ꯑꯗꯨꯒ ꯃꯣꯏ ꯗ꯭ꯔꯣꯁꯨ ꯆꯠꯈ꯭ꯔꯕꯅꯤꯅ ꯀꯔꯤ ꯇꯧꯕ꯭ꯔꯥ ꯈꯪꯗꯦ
ꯀꯅꯥꯈꯣꯏꯔꯣ
ꯏꯁꯄꯦꯟ ꯑꯦꯁꯄꯦꯅꯨꯋꯜ ꯒꯗꯣ
ꯎꯝ
ꯀꯞꯄꯨ ꯗꯤ ꯀꯣꯏ ꯀꯞꯄꯣꯕꯗꯤ ꯀꯣꯏ ꯗ꯭ꯔꯣ ꯆꯂꯤ ꯇꯤ ꯀꯥꯎ ꯈ꯭ꯔꯔꯕꯣ ꯃꯣꯖꯤꯟꯍꯥ ꯑꯗꯨ ꯑꯗꯨꯒꯤꯅꯤꯅ ꯃꯣꯏꯅ ꯃꯤꯡꯆꯠ ꯐꯖꯗꯕꯗ ꯐꯖꯗꯕꯁꯦ ꯍꯟꯗꯛ
ꯎꯝ ꯉꯁꯤꯗꯤ ꯁ꯭ꯂꯤꯞꯄꯤꯡ ꯄꯤꯜ ꯆꯥꯔꯕꯅꯤ ꯇꯨꯝꯅꯤꯡꯕ꯭ꯔꯥ ꯌꯦꯡꯒꯦ
ꯅꯪ ꯑꯦꯛꯖꯥꯝ ꯑꯦꯛꯖꯥꯝ ꯀꯗꯧꯉꯥꯏ ꯂꯩꯒꯦ ꯅꯪꯒꯤ
ꯗꯦꯠ ꯁꯤꯛꯁ ꯇ
ꯗꯦꯠ ꯁꯤꯛꯁ ꯅꯪꯒꯤ ꯀꯩꯅꯣꯃ ꯑꯦꯀꯥꯗꯃꯤꯛ ꯅꯠꯇꯕ ꯑꯇꯣꯞꯄ ꯀꯝꯄꯤꯇꯤꯇꯤꯞ ꯑꯦꯛꯖꯥꯝꯗꯤ
ꯅꯇ꯭ꯔꯤꯗ
ꯑꯠꯆꯥꯥ ꯅꯪ ꯀꯅꯥ ꯀꯅꯥ ꯋꯥꯔꯤ ꯁꯥꯕ꯭ꯔꯣ ꯁꯤꯗꯤ
ꯀꯅꯥꯁꯨ ꯁꯥꯗꯦꯗ ꯉꯁꯤꯗꯤ ꯅꯪꯗꯕꯤꯒꯤ
ꯑꯩꯁꯨ ꯑꯦꯛꯖꯥꯝ ꯗꯦꯠ ꯑꯦꯂꯚꯦꯟꯒ ꯗꯦꯠ ꯐꯤꯁꯇꯤꯟꯗ ꯂꯩ ꯑꯩꯁꯨ ꯋꯥꯔꯤ ꯁꯥꯕ ꯅꯪꯉꯔꯣꯏ ꯅꯨꯡꯗꯥꯡꯗ ꯋꯥꯔꯤ ꯁꯥꯔꯗꯤ ꯁꯥꯔꯦ ꯁꯥꯗ꯭ꯔꯒꯅ ꯁꯥꯗ꯭ꯔꯦ
ꯁꯤ ꯀ꯭ꯔꯤ ꯑꯦꯛꯖꯥꯝ ꯂꯅꯦꯗꯤ
ꯑꯩꯒꯤꯗꯤ ꯃꯥꯔꯀꯦꯇꯤꯡꯒꯤ ꯑꯦꯛꯖꯥꯝ ꯑꯅꯤꯃꯛ
ꯑꯣꯝ
ꯁꯦꯟꯇ꯭ꯔꯦꯜ ꯁꯦꯟꯇ꯭ꯔꯦꯜ ꯒꯣꯔꯃꯦꯟꯒꯤꯅꯤꯗ
ꯑꫭ
ꯅꯪꯒ ꯀꯅꯥꯅꫭ ꯋꯥꯔꯤ ꯁꯥꯏꯕ ꯅꯠꯇ꯭ꯔꯣ ꯍꯧꯖꯤꯛ ꯀꯅꯥꯅꯦꯕ ꯑ ꯑꯩꯈꯣꯏꯒꯤ ꯀꫭꯔꯗꯤꯅꯦꯇꯔ ꯈꫭꯏꯈꯤ ꯃꯤꯕꯗꫭ ꯐꯅꯤ ꯕꯣꯏ ꯐꯅꯤ ꯕꯣꯏ ꯈꯣꯏꯒꯤꯗꯣ
ꯐꯅꯤꯕꯣꯏ ꯅꯨꯄꯤꯗꯨꯔꯥ
ꯍꯣꯏ
ꯐꯅꯤ ꯃꯣꯏ ꯅꯨꯄꯤꯗꯨꯔ ꯑꯩꯅꯦ
ꯑꯩꯅ ꯅꯪꯕꯨ ꯑꯩꯅ ꯅꯪꯒꯤ ꯃꯤꯡ ꯊꯣꯜꯂꯝꯕꯅꯤ ꯖꯣꯀꯔꯕꯣꯏ ꯍꯥꯏꯅ
ꯑ
ꯅꯪꯁꯨ ꯅꯪꯁꯨ ꯈꯔꯗꯤ ꯈꯥꯏꯌꯦꯦ ꯅ ꯍꯥꯏꯔꯛꯑꯦ ꯃꯥꯅ ꯍꯥꯏꯔꯛꯑꯦ
ꯎꯝ
ꯀꯃꯥꯏꯅ ꯇꯧꯕꯖꯥꯠ ꯅꯣ ꯏꯇꯥꯎꯁꯦ ꯀꯃꯥꯏꯅ ꯈꯥꯏꯔꯤꯕ꯭ꯔꯣ
ꯑ ꯅꯪ ꯆꯠꯂꯥꯛꯒ ꯌꯥꯝ ꯍꯩꯌꯦꯅꯦ ꯍꯥꯌꯦꯅꯦ ꯃꯥꯅ
ꯑ ꯑꯩꯅ ꯑꯁ ꯅꯕꯥꯅꯤ ꯀꯃꯥꯏꯅ ꯋꯥꯔꯤ ꯁꯥꯟꯅꯕ꯭ꯔꯥ ꯈꯪꯗꯦ ꯀꯃꯥꯏꯅ ꯆꯠꯂꯛ ꯍꯩ ꯍꯥꯏꯕ꯭ꯔꯣ
ꯅꯪꯁꯤ ꯆꯂꯥꯛ ꯌꯥꯝ ꯍꯩꯌꯦ ꯌꯦ ꯀꯗꯔ ꯌꯥꯝ ꯍꯩꯌꯦ ꯌꯦ ꯃꯥꯅ ꯍꯥꯏꯕ
ꯏꯁ ꯀꯃꯥꯏꯅ ꯀꯔꯤ ꯇꯧꯋꯦ ꯍꯥꯏꯕ꯭ꯔꯣ
ꯂꯥꯏꯔꯤꯛ ꯁꯨꯛ ꯄꯥꯗꯩꯌꯦ ꯑꯗꯨꯒ ꯂꯥꯏꯔꯤꯛ ꯄꯥꯈꯤꯒꯦ ꯍꯥꯏꯕ ꯖꯥꯔꯥ ꯂꯩꯁꯥꯕꯤꯗ ꯐꯣꯟ ꯇꯧꯕ ꯃꯥꯜꯂꯦ ꯃꯥꯁꯦ ꯍꯥꯌꯦ
ꯑꯁ ꯂꯥꯏꯔꯤꯛ ꯄꯥꯒꯦꯅ ꯇꯣꯛꯈꯤꯕꯗꯨꯕꯨ ꯃꯥꯅ ꯑꯩꯕꯨ ꯆꯤꯡꯅꯥꯔꯒ ꯂꯥꯏꯔꯤꯛ ꯄꯥꯗꯦ ꯍꯥꯏꯕ ꯌꯥꯕ꯭ꯔꯣ
ꯎꯝ
ꯃꯥꯁꯦ ꯀꯔꯤ ꯇꯧꯕ ꯈꯪꯗꯦ ꯑꯩꯕꯨ ꯑꯗꯨꯗ ꯌꯥꯝ ꯍꯥꯏꯔꯜꯂꯦ
ꯎꯝ ꯑꯗꯨꯏ ꯈꯔ ꯀꯥꯞꯄ ꯃꯥꯜꯂꯦ ꯅꯪꯕꯨꯣ
ꯑꯩꯅꯗꯤ ꯐꯥꯒꯤ ꯐꯥꯒꯤꯗ ꯂꯛꯅꯕꯅꯤꯗ ꯑꯗꯨ ꯂꯥꯏꯟꯗꯤ ꯃꯥꯅ ꯀꯥꯞꯄꯦ
ꯎꯝ
ꯐꯩ ꯇꯧꯕꯅꯤꯗ ꯐꯩ ꯇꯧꯕꯅꯦꯕ ꯅꯨꯄꯤꯅꯤꯅ ꯑꯩꯈꯣꯏꯅ ꯈꯥꯏꯕꯤꯕꯅꯦꯕ
ꯎꯝ
ꯑꯩꯅ ꯅꯪꯕꯨ ꯀꯣꯏꯅ ꯍꯥꯏꯔꯝꯕꯅꯦ
ꯑꯁ ꯃꯥꯕꯨꯣ ꯍꯥꯏꯕ ꯅꯪꯅ
ꯀꯩꯅꯣ ꯅꯪꯅ ꯀꯣꯏꯏꯅꯤꯡꯉꯦ ꯍꯥꯏꯔ ꯂꯩꯕꯗꯨꯕꯨ ꯍꯥꯏꯕꯤꯔꯒ ꯑꯁ ꯍꯥꯏ ꯍꯥꯏꯕ ꯁꯥꯔꯤꯅꯦ ꯅꯕꯥꯅꯤ ꯋꯥꯅꯤꯁꯨ ꯐꯖꯅ ꯁꯥꯗꯦ ꯍꯥꯏ ꯋꯥꯔꯤ ꯁꯥꯕ ꯈꯨꯗꯤꯡ ꯑꯩꯒꯤ ꯋꯥꯔꯤ ꯈꯅ ꯁꯥꯍꯜꯂꯦ ꯌꯥꯏꯑꯕ
ꯃꯥꯅ ꯅꯪꯒꯤ ꯋꯥꯔꯤ ꯑꯗꯨꯝ ꯍꯧꯗꯣꯔꯛꯄ ꯑꯗꯨꯒꯤ
ꯑꯗꯨ ꯀꯔꯤ ꯀꯔꯤ ꯋꯥꯔꯤ ꯁꯥꯕ꯭ꯔꯣ ꯈꯪꯗꯦ ꯃꯥ ꯀꯔꯤ ꯀꯔꯤ ꯍꯥꯡꯕ꯭ꯔꯣ ꯅꯪꯒ ꯑꯩꯈꯣꯏꯁꯦ ꯀꯃꯥꯏꯅ ꯈꯪꯅꯕ꯭ꯔꯣ ꯑꯗꯨ ꯍꯥꯡꯈ꯭ꯔꯕꯅꯤꯅꯦ
ꯑꯗꯨꯗꯤ ꯍꯪꯗꯦ ꯑꯩꯕꯨꯗꯤ
ꯅ ꯍꯥꯏꯅꯤ ꯍꯥꯏꯈ꯭ꯔꯕꯅꯦ ꯅꯍꯥꯟꯗꯒꯤ ꯃꯔꯛꯇꯤ ꯅꯕꯅꯦꯅ
ꯑꯥ
ꯀꯨꯀꯨꯔꯦꯔꯥ ꯀꯨꯀꯨ ꯀꯨꯀꯨꯔꯦꯂꯥ ꯍꯗ꯭ꯔꯤ
ꯄꯦꯗ꯭ꯔꯤ ꯑꯣꯜꯃꯣꯁ ꯌꯥꯝꯃꯜ ꯍꯥꯏꯏꯅ ꯇꯧꯔ ꯂꯩꯔꯦꯅꯤ ꯈꯪꯗꯦꯅꯦ ꯐꯨꯠꯕꯣꯜꯁꯤꯁꯨ ꯍꯟꯗꯛꯀꯤꯁꯦ ꯖꯔꯃꯅꯤꯁꯨ ꯄꯣꯛꯕ
ꯏꯈꯅꯤ
ꯀꯃꯥꯏ ꯀꯃꯥꯏ ꯇꯧꯕ ꯈꯪꯗꯦ ꯑꯗꯨꯁꯨ ꯃꯣꯏꯗꯨ ꯀꯅꯥ ꯀꯅꯥ ꯈꯔ ꯄꯣꯕꯅꯤꯅꯦ
ꯎꯝ
ꯅꯣ ꯑꯠ ꯑꯣꯏꯔꯕꯅꯤꯅ ꯅꯪꯒꯤ ꯅꯌꯥꯝꯕꯒꯤ ꯃꯦꯁꯇꯤ ꯌꯦꯡꯒꯦꯔꯣ ꯍꯣꯔꯦꯟ
ꯌꯦꯡꯉꯅꯤꯗ ꯑꯁ ꯑꯗꯨ ꯌꯦꯡꯗꯕ ꯌꯥꯕ꯭ꯔꯣ
ꯑꯗꯨ ꯇꯨꯝꯕꯒꯤꯗꯥꯛ ꯆꯥꯏ ꯍꯥꯏꯗꯨꯗꯤ
ꯇꯨꯝꯅꯤꯡꯗ꯭ꯔꯤ ꯈꯪꯗꯦ ꯆꯥꯕꯅꯤ ꯍꯧꯖꯤꯛꯐꯥꯎ ꯇꯨꯝꯅꯤꯡꯗ꯭ꯔꯤ
ꯇꯨꯡꯃ ꯈꯜ ꯀꯦꯔꯣ ꯑꯗꯨꯗꯤ
ꯇꯤꯟꯗ
ꯇꯨꯝꯂꯒ ꯍꯧꯒꯠꯂꯒ ꯑꯃꯨꯛꯀ ꯃꯤꯠ ꯁꯤꯡꯒꯗꯕ
ꯍꯣꯏ ꯐꯣꯔ ꯊꯥꯔꯇꯤꯗ ꯅꯤꯡꯉꯤꯅꯣ
ꯐꯣꯔ ꯊꯥꯔꯇꯤ ꯄꯨꯡ ꯑꯃꯥ ꯇꯥꯔꯦ ꯑꯌꯥꯝꯕꯒꯤꯗꯤ ꯌꯦꯡꯉꯔꯣꯏꯒꯦ ꯑꯩꯈꯣꯏꯗꯤ ꯍꯌꯦꯡ ꯁꯤꯈ꯭ꯔꯦ ꯍꯥꯏꯕꯗꯣ ꯄꯥꯎ ꯇꯥꯔꯒꯦ
ꯌꯥꯅꯤꯡꯗꯕꯗꯣ
ꯀꯗꯥꯏꯗꯒꯤ ꯁꯤ ꯀꯗꯥꯏꯗꯒꯤ ꯁꯤꯒꯗ꯭ꯔꯣ ꯉꯝꯒꯅꯤ ꯌꯦꯡꯉꯣ
ꯏꯁ꯭ꯄꯦꯟꯕꯁꯨ ꯉꯝꯕ ꯌꯥꯏꯗ
ꯁ꯭ꯄꯦꯟꯕꯨꯗꯤ ꯁ꯭ꯇ꯭ꯔꯥꯏꯀꯔ ꯂꯩꯇꯕꯅꯤꯅ ꯍꯥꯏꯗꯤ ꯍꯥꯏꯕ ꯉꯝꯗꯦ ꯄꯣꯔꯆꯨꯒꯥꯜꯒꯤ ꯏꯁꯇ꯭ꯔꯥꯏꯀꯔ ꯈꯛꯇꯅꯤ ꯇꯤꯝ ꯀꯣꯑꯣꯗꯤꯅꯦꯁꯟ ꯏꯅꯔꯖꯤ ꯂꯩꯇꯕ
ꯎꯝ
ꯁ꯭ꯄꯦꯟꯒꯤ ꯑꯣꯏꯅꯗꯤ ꯌꯥꯝ ꯆꯨꯝꯕ ꯏꯁꯇ꯭ꯔꯥꯏꯀꯔ ꯂꯩꯇꯕ ꯇꯥꯕ꯭ꯔꯣ
ꯇꯥꯏꯗ
ꯂꯥꯏꯔꯤꯛ ꯄꯥꯕ꯭ꯔꯣ ꯉꯁꯤꯁꯨ
ꯄꯥꯗꯦꯗ ꯑꯩ ꯉꯁꯤꯗꯤ ꯄꯥꯕ ꯁꯪꯗꯦ ꯑꯁ